ꯀꯩꯗ
ꯀ
ꯑꯥ
ꯊꯗꯔꯤꯕꯥꯎ
ꯕꯣ ꯌꯦꯡꯉꯤꯅꯦ ꯀꯩꯅꯣ
ꯎꯃ
ꯇꯨꯝꯗꯤꯔꯤꯕꯣ
ꯎ
ꯍꯥꯥ
ꯁꯨꯝ ꯑꯣꯏꯌꯦ ꯄ ꯑꯅꯤ ꯃꯈꯥꯗ ꯁꯨꯝꯕꯣꯜꯂꯌꯦ
ꯑꯣ
ꯑꯅꯤ ꯃꯈꯥꯏꯒꯤ ꯗꯣ ꯌꯦꯡꯗꯣꯏꯅꯦ
ꯍꯧꯖꯤꯛꯀꯤꯗꯤ ꯌꯦꯡꯗ꯭ꯔꯣ
ꯏ ꯍꯥ ꯇꯥꯕꯅꯤ
ꯍꯥꯥ
ꯩ ꯇ
ꯑꯦ ꯍꯧꯖꯤꯛꯇ ꯍꯧꯖꯤꯛ ꯈꯛꯇ ꯕ꯭ꯔꯦꯛ ꯂꯣꯏꯕꯅ ꯉꯥꯏꯔꯤ ꯅꯠꯇ꯭ꯔꯣ
ꯑ ꯍꯧꯥꯎꯔꯝꯕꯗ
ꯍꯧꯔꯦ ꯍꯧꯔꯦ
ꯑꯣ ꯌꯥ ꯀ
ꯎꯝ
ꯑ ꯂꯩ
ꯀꯩ ꯍꯥꯏꯕ
ꯀꯩꯅꯣ ꯅꯪꯒꯤ ꯈꯣꯟꯖꯦꯜ ꯑꯝꯇ ꯇꯥꯗꯦ
ꯑ ꯍꯥꯎ
ꯇꯥꯕꯗꯤ ꯇꯥꯏꯌꯦꯕ ꯁꯦꯡꯗꯦꯕ
ꯀꯅꯥ ꯂꯩꯒꯦ ꯍꯥꯏꯕ
ꯀꯗꯅꯦ ꯍꯥꯥ
ꯑ
ꯎꯝ
ꯍ ꯌꯦꯉ ꯀ ꯄꯨꯅꯔ
ꯕꯣꯜ ꯌꯦꯡꯕꯕꯁꯤ ꯏꯊꯟꯇ ꯌꯦꯡꯗꯦ ꯀꯃꯥꯏ ꯀꯅꯥ ꯀꯅꯥ ꯌꯦꯡꯉꯣ ꯍꯥꯏꯅꯣ
ꯃꯥꯁ ꯌꯦꯁꯤꯔ
ꯀꯩ ꯍꯥꯏꯕ
ꯀꯅꯥꯒꯤ ꯁꯄꯣꯠꯅ
ꯑꯩꯔꯣ ꯉꯁꯤ ꯀꯅꯥ ꯀꯅꯥ ꯆꯠꯒꯦ
ꯃꯁꯗ ꯆ
ꯍꯥꯥ ꯉꯁꯤꯅꯠꯇ ꯋꯥ
ꯑ ꯈꯔꯝꯕꯠꯇ
ꯑꯩꯗꯤ ꯀꯩꯅꯣ
ꯑꯅꯤ ꯃ ꯁꯔꯦ ꯣꯜꯂꯤꯅ ꯆꯤꯟꯊꯅꯦ
ꯑꯩꯕꯨꯣ ꯣꯜꯁꯤ ꯄꯥꯒꯤ ꯍꯗꯅꯤ
ꯉꯡ ꯍꯥꯏ ꯉꯁꯤ ꯍꯧꯖꯤꯛ ꯀꯅꯥꯅꯗꯤ ꯈꯪꯗꯕ
ꯑꯥ ꯈꯪꯗꯦ ꯑꯁ ꯑꯩ ꯑꯩꯅ ꯁꯞꯄꯣꯔꯠ ꯇꯧꯕꯗꯤꯀꯣ ꯑ ꯑꯅꯤ ꯁꯅꯏꯗꯅ ꯑꯗꯣ ꯉꯝꯕꯗꯣ ꯑꯩꯒꯤ ꯇꯤꯝꯅꯤ
ꯍ
ꯎ
ꯅꯪꯗꯤ ꯅꯪꯗꯤ ꯀꯔꯝꯕ ꯇꯤꯝꯅꯣ
ꯊꯌꯥ
ꯎꯝ
ꯉꯁꯤꯗꯤ ꯅꯁꯤꯀꯅꯤ ꯀꯅ
ꯍꯥꯥ
ꯃꯦꯛꯁꯤꯀꯣ
ꯑꯣ ꯉ ꯉꯝꯒꯗ꯭ꯔꯣ
ꯉꯃꯤꯅꯤ ꯉꯃꯤꯅꯤ ꯀ꯭ꯂꯥꯁ ꯂ ꯀꯇꯥ ꯈꯒ ꯁꯅꯃꯤ ꯐꯥꯏꯅꯦꯜ
ꯀꯩ ꯍꯥꯏꯦꯕ
ꯂꯥꯁ ꯂꯥꯁ ꯗꯣ
ꯎꯝ
ꯑꯗꯨ ꯀꯁꯨ ꯀꯣ
ꯎꯝ
ꯁꯤ ꯐ ꯁ ꯁꯕ
ꯑꯣ ꯅꯪꯅ ꯁꯞꯄꯣꯔꯠ ꯇꯧꯕꯗꯤ ꯉꯝꯕ꯭ꯔꯕ
ꯉꯝꯗꯅꯤ ꯁ ꯏꯁꯨ ꯉꯝꯗꯅꯤ ꯎꯃ ꯑꯗꯨꯩꯅ ꯐꯜ ꯁꯄꯠꯇ ꯎꯗꯦ ꯐꯠꯇꯗ
ꯄꯗꯨꯒ
ꯎꯝ
ꯀꯩꯕ
ꯌꯥꯗꯁꯨ
ꯑꯣ ꯐꯩ ꯐꯩ ꯅꯪꯗꯤ ꯁꯥꯟꯅꯕ ꯍꯩꯇ꯭ꯔꯣ ꯍꯩꯕ꯭ꯔꯣ
ꯑꯩꯔꯣ ꯑꯁ ꯑꯩꯁꯨ ꯀꯥꯎꯕꯅꯤꯉ ꯀꯥꯎꯔꯛꯅꯤ ꯑ ꯏꯟꯗꯤꯌꯥ ꯋꯥꯔꯜ ꯀꯞ ꯐꯅꯁꯦꯅ ꯀꯧꯔꯛꯅꯦꯕ ꯑꯗꯨ ꯏꯟꯗꯤꯌꯥ
ꯌꯥ
ꯏꯌꯥ ꯏꯌꯥ ꯆꯤꯡꯗ ꯌꯥꯗꯅꯤ ꯑꯗꯨꯗꯒꯤ ꯑ ꯌꯥꯝꯅꯦ
ꯑꯁ ꯌꯥꯝ ꯁꯣꯜꯂꯤ ꯍꯦꯟꯅꯣꯏꯁ
ꯏꯃ ꯀ ꯂꯧꯗꯅꯦ
ꯌꯥꯝ ꯁꯣꯟꯕ ꯖꯥꯠꯅꯤꯗꯅ
ꯎꯝꯥꯏ ꯀ ꯍ ꯍꯗ
ꯀꯩꯍꯕ
ꯋꯥꯝ ꯏ ꯁꯒꯗꯣ
ꯅꯪ ꯅꯣꯏ ꯁꯥꯟꯅꯒꯅꯤ ꯍꯥꯏꯔꯗꯤ ꯑꯩ ꯁꯣꯏꯗꯅ ꯌꯦꯡꯅꯤ ꯀꯩꯅꯣ ꯅꯣꯏ ꯌꯥꯎꯗꯕꯩꯅꯤ ꯃꯤꯅꯦ ꯑꯩ ꯌꯦꯡꯗ꯭ꯣꯏꯁꯦ
ꯏꯩꯅꯁꯨ ꯎꯕꯦꯗꯅꯦ
ꯑꯩꯅ ꯁꯞꯄꯣꯔꯠ ꯇꯧꯔꯗꯤ ꯉꯝꯒꯨꯅꯤꯗ
ꯇ
ꯑꯁ ꯁꯥꯟꯅꯁꯨ ꯁꯥꯟꯅꯗ꯭ꯔꯒ ꯀꯃꯥꯏꯅ ꯁꯞꯄꯣꯔꯠ ꯇꯧꯗꯣꯏꯅꯣꯍ
ꯇꯗꯤ ꯁꯄꯣ ꯇ ꯀ ꯁꯅꯥ ꯂꯃ ꯀ ꯍꯥꯏ
ꯅꯪ ꯁꯥꯟꯅꯩ ꯍꯥꯏꯗ꯭ꯔꯒ ꯅꯣꯏ ꯁꯥꯟꯅꯩ ꯍꯥꯏꯗꯤ ꯍꯥꯏꯗꯦꯅ ꯀꯃꯥꯏꯅ ꯈꯪꯗꯅ
ꯉꯁꯅ ꯗꯦꯅ ꯃ ꯃꯕꯤ ꯀꯥ
ꯀꯔꯤꯌꯦ
ꯀꯁ ꯏ
ꯉꯁꯤ
ꯃꯤꯕ ꯋꯥꯁꯦ
ꯅ ꯅꯪꯅ ꯍꯥꯏꯕ ꯅꯪꯒꯤ ꯈꯣꯟꯖꯦꯜꯗꯣ ꯂꯣꯏꯅ ꯑ ꯏꯂ ꯀ ꯆꯂꯦ
ꯃꯩ ꯂꯥꯛꯈ꯭ꯔꯦ ꯅꯪ ꯉꯁꯤ ꯃꯩ ꯃꯝꯃꯦ
ꯅꯪꯗꯤ ꯃꯩ ꯈꯔ ꯃꯝꯃꯦ ꯑꯗꯨꯒꯤꯅꯦ ꯑꯩꯒꯤꯗꯤ ꯃꯩ ꯃꯩ ꯃꯝꯗꯦ
ꯇ ꯇꯥꯕꯣ
ꯑꯥ ꯁꯦꯡꯗꯤꯌꯦ ꯅꯪꯒꯤ
ꯏ ꯋꯥꯅ ꯋꯥꯗꯕꯣ
ꯑ ꯍꯧꯖꯤꯛ ꯑꯃꯨꯛ ꯇꯥꯔꯦ
ꯅ ꯐꯖꯪꯗꯤ ꯇꯥꯗꯅ
ꯎꯝ ꯀꯩꯅꯣ ꯐꯤ ꯁꯨꯔꯤꯔꯣ ꯍꯧꯖꯤꯛ
ꯍꯗꯦꯁ
ꯊꯕꯛ ꯀꯟꯅ ꯇꯧ ꯃꯥꯜꯜꯂꯤꯗ
ꯍꯔꯣ ꯍ ꯋꯥꯝꯗꯤ ꯂꯩꯗꯤ ꯁꯨꯕꯤꯗꯅꯤꯅꯤ
ꯅꯪꯒꯤꯗꯣ ꯅꯪꯒꯤꯗꯣ ꯀꯩꯅꯣꯅ ꯑꯣꯏꯔꯝꯅꯤꯌꯦ
ꯀꯩꯅꯣꯝ ꯀꯩꯅ
ꯌꯥꯔꯕꯣ
ꯌꯥ ꯍꯗꯣ
ꯑ ꯅꯪꯀꯣꯡ ꯅꯥꯀꯣꯡꯗ ꯍꯥꯞꯄꯗꯣ ꯍꯥꯞꯄ꯭ꯔꯥ ꯍꯥꯏꯕ
ꯃꯥꯠꯇꯦ
ꯑꯗꯨꯗꯤ ꯀꯩꯒꯤꯅꯣ ꯒ꯭ꯔꯣ ꯒ꯭ꯔꯣ ꯒ꯭ꯔꯣ
ꯑꯗꯨꯕꯨꯩꯔꯣ ꯉꯁꯤꯗꯤꯀꯣ
ꯑꯣ ꯍꯧꯖꯤꯛ ꯑꯃꯨꯛ ꯇꯥꯔꯦ
ꯍꯁꯤ ꯌꯨꯝ ꯅꯗ ꯔꯗꯣ
ꯀꯩꯍꯕ
ꯌ ꯂꯗꯦꯔ
ꯍꯌꯦꯡꯗꯤ ꯑꯉꯥꯡ ꯂꯩꯅꯤ
ꯍꯥꯥ
ꯊꯕ ꯀꯥꯏꯗꯦꯅꯦ
ꯍꯌꯦꯡꯗꯤ ꯊꯕꯛ ꯂꯩꯇꯦ ꯀꯩꯅꯣ ꯃꯤ ꯂꯣꯏꯅꯃꯛꯀꯤ
ꯔ
ꯍꯌꯦꯡꯗꯤ ꯅꯣꯏꯗꯤ ꯊꯕꯛ ꯂꯩꯕ꯭ꯔꯣ
ꯎꯝ ꯄ ꯇꯥꯕ
ꯎꯝ
ꯆꯔ
ꯎꯝ
ꯅꯤ
ꯀꯔꯤ
ꯀꯔꯤ ꯀꯔꯤ
ꯀꯩꯅꯣ ꯀꯩ ꯍꯥꯏꯕꯅꯣ
ꯁ
ꯑꯃꯨꯛ ꯍꯥꯏꯔꯛꯑꯣ
ꯁꯤ ꯋꯥꯗꯤ ꯇꯥꯔꯝꯒꯅꯤ ꯔꯣꯃꯣ
ꯕꯨ ꯀꯥꯔ
ꯀꯤꯡꯗꯝ ꯀꯤꯡꯗꯝ ꯆꯠꯀꯗ꯭ꯔꯥ ꯍꯥꯏꯕꯅꯤꯗ
ꯍꯣꯏ ꯍꯥꯏꯔꯒ
ꯐꯣꯇꯣ ꯀꯥꯞꯄ ꯊꯥꯔꯛꯑꯣꯒꯣ
ꯅꯣꯏꯗꯤ
ꯑꯩꯔꯣ ꯆꯠꯂꯣ ꯏꯗ
ꯅꯣꯏꯗꯤ ꯀꯥꯏꯗ ꯀꯥꯏꯗ ꯀꯥꯒꯦ
ꯁꯔꯗ ꯀꯑꯦ
ꯅꯠꯇꯦ ꯑꯁ ꯅꯪ ꯍꯧꯖꯤꯛ
ꯑꯗꯨꯗꯤ ꯈꯪꯉꯦ ꯀꯩꯅꯣ ꯑꯗꯨ ꯍꯧꯖꯤꯛ ꯂꯩꯕ ꯃꯐꯝꯗꯨꯣ ꯀꯥꯏꯗꯅꯣ ꯍꯥꯏꯕ
ꯍꯥꯏꯔꯅꯨ ꯍꯥꯏꯔꯅꯨ
ꯅꯪ ꯈꯪꯉꯤꯗꯨꯅꯤ ꯀꯦ
ꯎꯝ
ꯑꯗꯨ ꯂꯩꯌꯦ ꯆꯠꯇ꯭ꯔꯦ ꯆꯍꯤ ꯑꯍꯨꯝꯃꯨꯛ ꯐꯔꯥꯏ ꯆꯠꯇꯕ
ꯐꯩꯅꯅꯦ
ꯑꯗꯨ ꯃꯥ ꯌꯦꯟꯁꯤꯗꯤ
ꯑ ꯉꯁꯤꯁꯦ ꯈꯥꯃꯦꯟꯒ ꯑꯂꯨꯒ ꯆꯥꯏ ꯅꯣꯏꯗꯤ
ꯆ ꯆꯕꯗꯤ ꯀ
ꯀꯔꯤ ꯍꯥꯏꯕ
ꯑ ꯎꯝ
ꯍꯋꯥꯏꯖꯥꯏ ꯍꯥꯏꯕ꯭ꯔꯣ
ꯍ
ꯑꯣ ꯍꯋꯥꯏꯗꯤ ꯌꯥꯝ ꯍꯥꯎꯋꯤꯅꯤ ꯀꯩꯅ
ꯀꯪꯤ ꯄ
ꯀꯩ ꯍꯥꯏꯅꯣꯪ
ꯅꯪ ꯑꯣꯏꯅꯦ ꯐꯣꯣꯟ ꯃꯤꯦꯕ
ꯑꯥ ꯑꯩꯈꯣꯏꯗꯤ ꯍꯋꯥꯏꯒꯣ ꯑꯝꯇ ꯆꯥꯕ ꯐꯪꯗ꯭ꯔꯣ
ꯎꯝ ꯗꯤ ꯆꯥꯅꯤꯡꯗꯕꯩꯅꯤ ꯆꯥꯕ ꯐꯪꯗ꯭ꯔꯤꯗ ꯆꯥꯅꯤꯡꯉꯗꯤ ꯐꯪꯒꯅꯤ
ꯑꯁ ꯆꯥꯅꯤꯡꯉꯦ ꯑꯗꯨ ꯆꯥꯕ ꯐꯪꯗꯦ ꯀꯩꯒꯤꯅꯣ ꯈꯪꯗꯦ
ꯂꯪ ꯈ ꯅꯦꯁꯅꯤ ꯃꯥ ꯅꯣꯏ ꯃꯗꯔ
ꯑꯩꯈꯣꯏ ꯏꯃꯨꯡ ꯂꯣꯏ ꯆꯥꯅꯤꯡꯉꯦ ꯍꯋꯥꯏꯗꯤ
ꯍ ꯅ ꯉꯖꯦ ꯑꯩꯉꯣꯟꯗ ꯁꯅꯔꯤꯅꯦ
ꯅꯠꯇꯦ ꯑꯁꯦꯡꯕꯅꯦ ꯑꯂꯨꯒ ꯌꯦꯔꯨꯝꯒ ꯉꯧꯔꯒ ꯑꯁ ꯊꯣꯡꯕꯗ ꯍꯥꯎꯗ꯭ꯔꯣ
ꯍ ꯏ ꯋꯥꯅ ꯇ
ꯀꯩꯅ
ꯁꯄꯨ ꯋꯥ ꯍꯥꯏ ꯁꯄꯨ
ꯆꯝꯐꯨꯠꯇꯤ ꯌꯥꯝ ꯆꯥꯅꯤꯡꯗꯦ ꯊꯥꯎ ꯉ ꯒ ꯌꯦꯦꯔꯨꯝꯒꯨꯝꯕ ꯍꯥꯞꯄꯗꯣ ꯑꯗꯨꯗꯤ ꯆꯥꯅꯤꯡꯉꯦ
ꯊꯃꯤꯒ ꯊꯥꯎ
ꯂꯤꯁꯤꯤꯗꯤꯀꯥꯏ ꯀꯥꯏꯥꯏꯆꯦꯠꯄ꯭ꯔꯣ
ꯌꯝꯕ ꯇ ꯂꯩ ꯃꯁꯤꯒꯤ
ꯊꯕꯛ ꯂꯩꯇ꯭ꯔꯣ
ꯍ ꯀꯦꯗ ꯊ ꯐꯛ ꯀꯩ ꯀꯥꯏ ꯌꯨꯝꯗ ꯂꯩꯌꯦ ꯊꯗꯤ ꯆꯂꯅꯤ
ꯎꯝ ꯌꯥꯝ ꯐꯩ ꯌꯨꯝꯗꯣ ꯀꯔꯤꯔꯗꯤ ꯊꯕꯛ ꯂꯩꯇ꯭ꯔꯗꯤ ꯌꯥꯝ ꯅꯨꯡꯉꯥꯏꯅꯦ
ꯎ ꯑ ꯄꯨꯦꯁꯨꯛꯇ ꯂꯩꯁ
ꯆꯠꯄ ꯌꯥꯗ꯭ꯔꯣ ꯂꯩꯇ꯭ꯔꯁꯨ
ꯗꯤ ꯀ ꯃꯔꯗꯣ
ꯊꯤꯕ ꯆꯠꯇꯣꯏꯅꯤ ꯀꯩꯅꯩꯅꯣ
ꯆꯠꯄꯗꯣ
ꯎꯝ
ꯕꯩꯌꯥꯎꯕ ꯑꯗꯨꯅ ꯇꯂꯦꯕ ꯑꯗ
ꯐꯪꯗ꯭ꯔꯗꯤ ꯕꯕꯤꯔꯥꯅꯤ
ꯑ ꯋꯥꯀ